ꯇꯌꯦ ꯑꯩꯗꯤ ꯇꯨꯝꯃꯤꯌꯦ
ꯎꯝ ꯑꯁ ꯌꯥꯝꯅ ꯑꯥꯔꯂꯤ ꯑꯣꯋꯤꯀꯣ ꯑꯗꯨ ꯑꯣꯏꯔꯗꯤ
ꯑꯩꯗꯤ ꯋꯥꯔꯦꯀꯣ
ꯑꯣ ꯉꯥꯁꯤ ꯀꯔꯤ ꯇꯧꯔꯤꯅꯣ
ꯉꯁꯤꯗꯤ ꯍꯣꯁꯄꯤꯇꯥꯜꯗ ꯆꯠꯂꯦ ꯑꯗꯨꯒ ꯍꯦꯛ ꯌꯧꯕꯒ ꯐꯥꯝꯃꯦ ꯐꯝꯃꯦ ꯐꯝꯃꯦ ꯑꯗꯨꯒ ꯑꯥꯏ ꯑꯦꯝꯗ ꯍꯤꯗꯥꯛ ꯑꯃꯈꯛ ꯀꯥꯞꯄꯦ ꯑꯗꯨꯒ ꯄꯨꯡ ꯇꯥꯕ ꯉꯥꯏꯔꯦ ꯑꯗꯨꯒ ꯐꯝꯃꯦ ꯐꯝꯃꯦ ꯑꯗꯨꯒ ꯍꯜꯂꯛꯑꯦ ꯐꯝꯕꯒꯤ ꯋꯥꯔꯦ ꯍꯨꯝꯍꯨ
ꯆꯥꯛ ꯆꯔꯕ ꯑꯗꯨ ꯑꯣꯏꯔꯥꯗꯤ
ꯆꯥꯛ ꯆꯥꯔꯦ ꯅꯣꯏꯗꯤ ꯆꯥꯔꯕꯣ
ꯍꯣꯏ ꯍꯧꯖꯤꯛꯅ ꯈꯣꯏꯁꯨ ꯆꯥꯔꯦ
ꯍꯥꯎꯕ꯭ꯔꯣ
ꯍꯣꯏ ꯉꯁꯤꯗꯨ ꯊꯥꯎꯋꯦ ꯅꯈꯣꯏꯒꯤꯗꯨ
ꯀꯪꯁꯣꯏ ꯍꯥꯎꯕ꯭ꯔꯣ
ꯍꯣꯏ ꯉꯁꯤꯗꯣ ꯍꯥꯎꯋꯦ ꯀꯥꯡꯁꯣꯏꯗꯣ ꯅꯈꯣꯏ ꯅꯪꯗꯤ ꯑꯥ ꯍꯥꯎꯕ꯭ꯔꯣ
ꯑꯩꯈꯣꯏꯁꯨ ꯍꯥꯎꯋꯦ
ꯑꯣ ꯑꯗꯨꯗꯤ ꯐꯔꯦ
ꯍꯤꯔꯖꯥ ꯍꯤꯔꯖꯥꯅꯗꯤ ꯄꯥꯂꯛ ꯆꯥꯏ ꯍꯥꯏꯗ
ꯈꯟꯗꯦ ꯃꯥꯒꯤꯗꯣ ꯇꯣꯉꯥꯟ ꯃꯥꯜꯂꯦ
ꯃꯥꯅ ꯍꯥꯏꯌꯦꯀꯣ ꯃꯥꯅ ꯍꯥꯏꯅꯦ ꯋꯥꯔꯗꯦꯟ ꯋꯥꯔꯗꯦꯟꯅ ꯄꯥꯂꯛ ꯄꯥꯂꯛ ꯊꯣꯡꯕ ꯄꯤ--ꯌꯦ
ꯃꯥꯒꯤ ꯍꯣꯁꯇꯦꯜ ꯇꯣꯡꯉꯥꯟ ꯃꯥꯂꯦ ꯑꯗꯣ ꯃꯥꯒꯤ ꯃꯦꯁꯇꯣ ꯇꯣꯉꯟ ꯑꯩꯗꯤ ꯅꯨꯉꯥꯏꯇꯦ ꯐꯠꯇꯦ
ꯏꯁꯧ ꯌꯥꯝ ꯂꯥꯡꯉꯦꯀꯣ
ꯍꯣꯏ ꯃꯗꯨꯀꯣ ꯑꯣ ꯍꯣꯁꯇꯦꯜ ꯇꯣꯉꯥꯟꯗ ꯐꯝꯕ ꯃꯥꯜꯂꯦ
ꯃꯥꯅꯦ ꯑꯗꯣ ꯃꯥꯗꯤ ꯃꯥꯒꯤ ꯋꯥꯔꯗꯦꯟꯗꯤ ꯃꯌꯥꯝ ꯐꯩ ꯍꯥꯏꯌꯦ
ꯑ ꯅꯠꯇ꯭ꯔꯗꯤ ꯑꯩꯈꯣꯏꯒꯤꯗꯨ ꯐꯠꯇꯦꯀꯣ
ꯐꯠꯇ꯭ꯔꯦ ꯏꯖꯡꯒꯤꯗꯤꯀꯣ
ꯍꯣꯏ
ꯎꯝ ꯃꯥꯅ ꯍꯥꯏꯌꯦ ꯑ ꯑꯩꯈꯣꯏꯒꯤ ꯋꯥꯗꯦꯟꯗꯤ ꯌꯥꯝ ꯐꯩꯌꯦ ꯔꯨꯝ ꯅꯝꯕꯔ ꯑꯥꯇꯨ ꯃꯥ ꯄꯩꯁꯥ ꯄꯤꯒꯦ ꯀꯥꯏ ꯌꯦꯟ ꯂꯩꯔꯨꯔꯣ ꯑꯗꯨꯒ ꯊꯣꯡꯉꯒ ꯆꯥꯛꯋꯣ ꯑꯗꯒꯤ ꯔꯨꯝ ꯅꯝꯕꯔ ꯑꯗꯨ ꯇꯨꯝꯕ ꯍꯧꯒꯠꯂꯣ ꯑꯣ ꯇꯞꯅ ꯇꯞꯅ ꯍꯥꯏ ꯍꯥꯏꯌꯦ ꯅꯣꯏꯒꯤ ꯋꯥꯗꯦꯟꯗꯤ
ꯅꯟꯗꯨ ꯑꯥ ꯑꯗꯨ ꯑꯣꯏꯔꯗꯤ ꯅꯟꯗꯨ ꯃꯗꯨ ꯊꯥꯖꯕ꯭ꯔꯣ
ꯑꯩꯗꯤ ꯊꯥꯖꯗꯦꯀꯣ
ꯍꯣꯏ ꯅꯥꯪꯁꯨ ꯈꯪꯉꯤꯀꯣ ꯃꯅꯥ ꯀꯥꯟ ꯀꯗꯣꯟꯃꯥꯏꯅ ꯇꯧꯋꯦꯀꯣ
ꯎꯝ ꯑꯗꯨꯒ ꯃꯥꯅ ꯌꯥꯝ ꯐꯩꯌꯦ ꯅꯣꯏꯒꯤ ꯍꯣꯁꯇꯦꯜꯗ ꯑꯩꯁꯨ ꯇ꯭ꯔꯥꯟꯁꯐꯔ ꯇꯧꯑꯣ ꯍꯥꯏꯌꯦ
ꯅꯨꯡꯉꯥꯏꯇꯦꯍꯦ
ꯑꯩꯈꯣꯏꯒꯤ ꯋꯥꯗꯦꯟꯗꯣ ꯌꯥꯝ
ꯃꯆꯤꯟ ꯊꯤꯔꯤ ꯑꯗꯣ ꯅꯨꯉꯥꯏꯇꯦꯍꯦ
ꯅꯪꯗꯤ ꯀꯩꯗꯧꯔꯤꯅꯣ
ꯑꯗꯨ ꯍꯨꯖꯤꯛꯛꯇꯣ ꯑꯩꯒꯤ ꯀꯝꯃ꯭ꯌꯨꯅꯤꯇꯤꯒꯤꯗꯣ
ꯎꯝ
ꯈꯔ ꯋꯥꯠꯂꯦ ꯑꯗꯨꯔ ꯏꯔꯤ
ꯑꯗꯨ ꯄꯦꯁ ꯀꯌꯥ ꯋꯥꯠꯀꯦ
ꯑꯩꯗꯤ ꯍꯨꯖꯤꯛꯇꯨ ꯄꯦꯁ ꯑꯅꯤ ꯑꯍꯨꯝ ꯑꯍꯨꯝ ꯀꯨꯝ ꯋꯥꯠꯂꯦ
ꯑꯗꯨꯗꯤ ꯅꯪ ꯑꯍꯨꯝꯗꯣ ꯍꯧꯖꯤꯛ ꯐꯤꯅꯤꯁ ꯇꯧꯔꯣ ꯑꯗꯨꯒ ꯑꯩ ꯂꯧꯒꯦꯀꯣ
ꯍꯣꯏ ꯍꯣꯏ ꯂꯧꯔꯣ ꯑꯩ ꯂꯣꯏꯔꯗꯤ ꯅꯝ ꯄꯥꯏꯔꯣ ꯀꯥꯏꯗꯦ
ꯑꯗꯨꯗꯤ ꯑꯩꯅ ꯂꯧꯒꯦꯀꯣ ꯅꯪꯒꯤ ꯑꯍꯨꯝꯗꯣ ꯂꯣꯏꯕꯒ ꯅꯪ ꯏ ꯏꯌꯨꯀꯣ ꯅꯪ
ꯑꯗꯨ
ꯍꯥꯥ
ꯑꯗꯨꯒ ꯅꯪꯗꯤ ꯑꯣꯕꯤꯖꯤꯒꯤꯗꯨ ꯂꯣꯏꯔꯕ꯭ꯔꯣ
ꯀꯣꯕꯤꯖꯤꯒꯤꯗꯣ ꯑꯩ ꯐꯥꯏꯚ ꯂꯣꯏꯔꯦ
ꯑꯩ ꯌꯥꯝ ꯊꯨꯅ ꯏꯔꯣ ꯃꯇꯝ ꯂꯩꯇ꯭ꯔꯦ ꯍꯨꯖꯤꯛꯇꯣ
ꯑꯩꯗꯤ ꯐꯥꯏꯚ ꯂꯣꯏꯗꯉꯥꯏ ꯑꯣꯕꯤꯖꯤꯒꯤꯗꯣ ꯑꯩ ꯀꯣꯄꯤ ꯇꯧꯕꯝ ꯂꯩꯇꯦ
ꯎꯝ
ꯑꯩꯅ ꯑꯩꯗꯤ ꯐꯣꯟꯗꯒꯤ ꯀꯣꯄꯤ ꯇꯧꯋꯦ
ꯍꯣꯏ ꯑꯗꯨꯗꯤ ꯄꯥꯏꯔꯣꯒ ꯑꯗꯨ ꯀꯣꯄꯤ ꯇꯣꯔꯣ
ꯐꯣꯟꯗꯔꯣ
ꯍꯣꯏ ꯐꯣꯇꯣ ꯀ꯭ꯂꯤꯛ ꯇꯧꯔꯒ ꯑꯗꯨꯒ ꯄꯥꯏꯔꯣ ꯑ ꯑꯗꯨꯒ ꯏꯔꯣ
ꯏꯒꯦ ꯑꯩ ꯍꯣꯔꯦꯟ ꯑꯩ ꯃꯈꯥꯗ ꯀꯨꯝꯃꯅꯤ
ꯅꯠꯇ꯭ꯔꯗꯤ ꯃꯇꯝ ꯂꯩꯇ꯭ꯔꯦ ꯍꯧꯖꯤꯛꯇꯨ
ꯂꯩꯇ꯭ꯔꯦ ꯑꯩ ꯃꯈꯥꯗ ꯀꯨꯝꯃꯅꯤ ꯑꯗꯨꯒ ꯃꯈꯥꯗ ꯏꯒꯅꯤ ꯂꯦꯞꯇꯒꯤ ꯏꯒꯅꯤ
ꯍꯣꯏ ꯑꯗꯨ ꯅꯪꯗꯣ ꯑꯁꯤ ꯂꯣꯏꯔꯗꯤ ꯀꯗꯥꯏꯗꯅ ꯊꯥꯕꯠꯇꯧꯒꯤꯅꯤ
ꯑꯩꯗꯤ ꯗꯨꯕꯥꯏꯗ ꯆꯠꯀꯅꯤ ꯏ
ꯑꯗꯨꯕꯥꯥꯏ ꯏꯁ ꯌꯥꯝ ꯐꯔꯦ ꯏꯁ ꯑꯗꯨꯗꯤ
ꯑꯩꯗꯤ ꯁꯤ ꯂꯣꯏꯔꯒ ꯗꯨꯕꯥꯏꯗ ꯆꯠꯀꯅꯤꯀꯣ ꯅꯪ ꯌꯥꯎꯅꯤꯡꯕ꯭ꯔꯣ
ꯍꯣꯏ ꯑꯩꯁꯨ ꯄꯥꯏꯔꯒ ꯆꯠꯂꯣꯏ ꯅꯪꯉꯣꯟꯗ
ꯅꯪꯁꯨ ꯄꯨꯕꯤꯒꯦ
ꯍꯣꯏ ꯍꯣꯏ ꯑꯗꯨꯗꯤ ꯑꯩꯗꯤ ꯍꯨꯖꯤꯛꯅ ꯄꯥꯁꯄꯣꯔꯠ ꯇꯧꯔꯒ ꯔꯦꯗꯤ ꯇꯧꯒꯦꯀꯣ
ꯇꯧꯋꫭ ꯑꯩꯁꯨ ꯄꯥꯁꯋꯥꯗ ꯁꯦꯝꯃꯒ ꯔꯦꯗꯤ ꯇꯧꯔꯒ ꯄꯨꯂꯞ ꯆꯠꯁꯤꯀꯣ ꯑꯗ
ꯍꯣꯏ ꯍꯣꯏ ꯂꯣꯏꯅꯃꯛ ꯆꯠꯁꯦꯀꯣ ꯑꯗꯨꯗꯤ
ꯆꯠꯁꯦ ꯑꯥꯗ ꯑꯣꯏꯅ ꯇꯧꯔꯨꯁꯤꯀꯣ
ꯍꯣꯏ ꯍꯣꯏ
ꯗꯤ ꯅꯪ ꯌꯨꯝꯗ ꯃꯤ ꯀꯌꯥ ꯂꯩꯌꯦ
ꯑꯩꯒꯤ ꯌꯨꯝꯗ ꯑꯩꯒꯤ ꯃꯃꯥꯅꯦ ꯑꯩꯒꯤ ꯕ꯭ꯔꯗꯔꯅꯦ ꯄꯄꯥꯅꯦ ꯑꯩꯅꯦ ꯐꯣꯔ ꯂꯩꯌꯦ ꯗꯨꯛ ꯑꯃ ꯂꯩꯔꯝꯃꯤ ꯍꯨꯢ ꯑꯃꯒ
ꯑꯣ
ꯅꯪꯒꯤꯗꯤ ꯃꯤ ꯀꯌꯥ ꯂꯩꯒꯦ
ꯑꯩꯒꯤ ꯃꯤꯗꯣ ꯍꯧꯖꯤꯛꯇꯣ ꯑꯩꯒꯤ ꯃꯃꯥ ꯂꯩꯑꯦ ꯑꯗꯨꯒ ꯑꯩ ꯂꯩꯑꯦ ꯑꯗꯨꯒ ꯑꯩꯒꯤ ꯏꯆꯦ ꯑꯃ ꯂꯩꯑꯦ ꯑꯗꯨꯒ ꯕ꯭ꯔꯗꯔꯁꯨ ꯑꯃ ꯂꯩꯑꯦ
ꯅꯪꯒꯤꯗꯤ ꯏꯆꯦꯁꯨ ꯂꯩꯀꯣ ꯏꯆꯦ ꯂꯩꯕꯗꯣ ꯅꯨꯡꯉꯥꯏꯕ꯭ꯔꯣ
ꯍꯣꯏ ꯃꯗꯨ ꯅꯨꯡꯉꯥꯏꯔꯦ ꯑꯗꯨ ꯃꯥꯗꯨ ꯌꯨꯝ ꯄꯥꯟꯈ꯭ꯔꯦ
ꯑꯦ
ꯑꯗꯨꯒ ꯃꯆꯥꯁꯨ ꯌꯥꯝ ꯂꯩ ꯍꯧꯖꯤꯛꯇꯣ
ꯑꯣ ꯃꯆꯥ ꯑꯃ ꯂꯩꯔꯕꯣ
ꯍꯣꯏ ꯅꯨꯄꯥ ꯃꯆꯥ ꯑꯃ ꯄꯣꯛꯈ꯭ꯔꯦ ꯅꯨꯄꯥꯅꯦ ꯍꯣꯏ ꯍꯧꯖꯤꯛꯇꯤ ꯊꯥ ꯃꯔꯤꯒꯨꯝꯕ ꯍꯦꯜꯂꯦ ꯃꯗꯣ
ꯎꯝ ꯅꯪꯗꯤ ꯂꯨꯍꯣꯡꯅꯤꯡꯗ꯭ꯔꯣ
ꯍꯥꯏꯗꯤ ꯃꯥꯗꯨ ꯎꯔꯒꯀꯣ ꯇꯧꯍꯟꯅꯤꯡꯗ꯭ꯔꯦ ꯇꯜꯂꯦ ꯇꯜꯂꯦ ꯑꯩꯗꯤ ꯑꯁꯤ ꯑꯗꯨꯃꯥꯏꯅ ꯐꯝꯔꯒ ꯌꯨꯝꯗ ꯐꯝꯔꯒ ꯅꯨꯡꯉꯥꯏꯅꯤ
ꯌꯨꯝꯗ ꯇꯨꯝꯃꯒ ꯂꯩꯕꯅ ꯍꯦꯟꯅ ꯅꯨꯡꯉꯥꯏꯀꯣ
ꯑꯗꯨꯅꯦ ꯃꯅꯦ ꯃꯗꯣ
ꯇꯜꯂꯦꯕ
ꯍꯣꯏ ꯃꯗꯨ ꯌꯨꯝ ꯄꯥꯟꯈ꯭ꯔꯦ ꯑꯗꯨꯗꯤ ꯃꯥꯗꯣ ꯌꯥꯝꯅ ꯁ꯭ꯂꯤꯞꯄꯤ ꯑꯣꯏꯔꯁꯨ ꯎꯄꯥꯏ ꯂꯩꯇ꯭ꯔꯦ ꯎꯊꯠꯂꯒ ꯎꯊꯠꯂꯒ ꯏꯕ ꯃꯗꯣ ꯃꯥꯒꯤ ꯊꯕꯛ ꯇꯧꯔꯁꯨ ꯇꯧꯈꯤꯅꯦ ꯑꯗꯨꯅꯤꯀꯣ
ꯎꯝ
ꯄꯜ ꯂꯩꯇ꯭ꯔꯦ ꯃꯗꯣ
ꯃꯥꯗꯤ ꯂꯨꯍꯣꯡꯉꯕꯅꯤꯅ ꯃꯥꯗꯤ ꯃꯌꯥꯝꯒꯤ ꯂꯥꯡꯕ ꯑꯦꯟꯖꯣꯏ ꯇꯧꯕ ꯅꯨꯡꯉꯥꯏꯔꯝꯃꯔꯣꯏ ꯃꯥꯗꯤ ꯂꯨꯍꯣꯡꯉꯕꯅꯤꯅ
ꯑꯗꯨꯅꯦ ꯅꯨꯡꯉꯥꯏꯇꯦ ꯃꯁꯨ ꯑꯗꯨꯃꯥꯏꯅ ꯍꯥꯏꯌꯦ ꯔꯤꯒ꯭ꯔꯦꯠ
ꯥꯋꯥꯏ ꯑꯩꯁꯨ ꯇꯜꯂꯦꯀꯣ ꯑꯩꯗꯤ ꯂꯨꯍꯣꯡꯅꯤꯡꯗꯦ
ꯍꯣꯏ ꯂꯨꯍꯣꯡꯅꯤꯡꯗꯦ ꯑꯩꯗꯤ
ꯅꯪ ꯍꯧꯖꯤꯛ ꯀꯃꯨꯅꯤꯇꯤ ꯏꯕ ꯂꯣꯏꯔꯕꯣ
ꯍꯦ ꯀꯔꯤꯒꯤ ꯑꯩ ꯑꯃꯁꯨ ꯂꯣꯏꯗ꯭ꯔꯤ
ꯄꯦꯁ ꯀꯌꯥ ꯄꯦꯁ ꯊ꯭ꯔꯤ ꯊ꯭ꯔꯤ ꯄꯦꯁ ꯅꯠꯇ꯭ꯔꯣ
ꯍꯣꯏ ꯑꯃꯁꯨ ꯂꯣꯏꯗ꯭ꯔꯤꯌꯦ
ꯏꯌꯣ ꯏꯌꯣ ꯊꯨꯅ ꯏꯑꯣꯀꯣ
ꯏꯌꯦ ꯏꯌꯦ
ꯅꯣꯏꯒꯤ ꯔꯨꯝꯗ ꯀꯅꯥ ꯀꯅꯥ ꯂꯩꯒꯦ ꯂꯣꯏ ꯆꯠꯈ꯭ꯔꯕꯣ
ꯆꯠꯇꯦ ꯍꯧꯖꯤꯛꯀ ꯑꯩꯈꯣꯏ ꯃꯌꯥꯝ ꯄꯨꯟꯕꯤꯌꯦ ꯉꯁꯥꯏꯅ ꯅꯉꯣꯟꯗ ꯋꯥꯔꯤ ꯁꯥꯕ ꯅꯨꯄꯤꯗꯨꯀꯣ
ꯑꯥ ꯃꯥꯅꯦ꯫
ꯑꯗꯨꯒ ꯃꯤ ꯑꯃꯗꯨ,
ꯃꯤ
ꯅꯁꯥꯏꯅ,
ꯉꯁꯥꯏꯅ ꯏꯔꯨꯖꯕ ꯅꯨꯄꯤꯗꯣ ꯀꯣ꯫
ꯍꯣꯏ ꯍꯣꯏ ꯑꯈꯣꯏꯒꯤ ꯔꯨꯝꯗ ꯂꯣꯏꯅꯃꯛ ꯆꯠꯈ꯭ꯔꯦꯕꯣ꯫
ꯑꯩꯈꯣꯏꯒꯤ ꯔꯨꯝꯗꯤ ꯂꯣꯏꯅꯃꯛ ꯆꯠꯈꯔꯦ ꯑꯥ ꯊ꯭ꯔꯤ ꯂꯩꯑꯦ ꯇꯨꯝꯃꯒ ꯂꯩꯑꯦ ꯃꯣꯏꯗꯤ꯫
ꯎꯝ
ꯃꯤ ꯋꯥꯔꯦ ꯍꯥꯏꯌꯦ ꯑꯃꯗꯤ ꯂꯥꯏꯔꯤꯛ ꯏꯌꯦ ꯑꯅꯤ ꯑꯃꯗꯤ ꯇꯨꯝꯃꯦ꯫
ꯑꯣ ꯐꯥꯔꯦ꯫
ꯑꯃꯗꯤ ꯂꯥꯏꯔꯤꯛ ꯍꯩꯌꯦꯀꯣ ꯑꯗꯨꯅ ꯃꯥ ꯂꯥꯏꯔꯤꯛ ꯏꯌꯦ꯫
ꯑꯣ ꯑꯣ ꯑꯗꯨ ꯑꯗꯨ ꯅꯨꯄꯤꯔꯣ?
ꯍꯣꯏ ꯑꯗꯨꯒꯤ ꯅꯨꯄꯤ ꯑꯩꯒꯤ ꯑꯩꯒꯤ ꯑꯩꯒ ꯕꯦꯠ ꯕꯦꯠ ꯊꯪꯅꯕꯗꯣ ꯑꯩꯒꯤ ꯅꯦꯛꯁ ꯕꯦꯠꯀꯤꯗꯣ꯫
ꯑꯣ ꯃꯗꯨ ꯂꯩ꯫ ꯑꯣ ꯌꯥꯝꯅ ꯍꯩꯀꯣ ꯃꯗꯨ꯫
ꯎꯝ ꯃꯥꯗꯤ ꯂꯥꯏꯔꯤꯛ ꯌꯥꯝ ꯍꯩꯀꯣ꯫
ꯍꯣꯏ ꯑꯗꯨꯅꯦ꯫
ꯃꯥꯗꯤ ꯅꯨꯡꯗꯥꯡꯁꯨ ꯇꯨꯝꯗꯕꯤ ꯏꯌꯦ꯫
ꯑꯣ꯫
ꯃꯣꯔꯅꯤꯡꯁꯨ, ꯅꯨꯡꯗꯥꯡꯁꯨ ꯃꯥꯗꯤ ꯑꯗꯨꯝ ꯂꯥꯏꯔꯤꯛ ꯑꯗꯨꯝ ꯏꯔꯒ ꯂꯩꯌꯦ꯫
ꯎꯝ ꯑꯈꯣꯏꯗ ꯎꯝ ꯃꯥꯗꯨ ꯂꯥꯏꯔꯛ ꯍꯩꯕꯅꯤ꯫
ꯍꯩꯌꯦ ꯃꯥꯗꯤ ꯃꯥꯗꯤ ꯂꯥꯏꯔꯤꯛ ꯌꯥꯝ ꯍꯩꯕꯅꯦ ꯃꯥꯗꯤ ꯑꯦꯛꯖꯥꯝꯗ ꯗꯤꯁꯇꯤꯡꯁꯟ ꯆꯠꯇꯣꯏꯅꯦ꯫
ꯑꯣ ꯑꯗꯨꯅꯦ꯫ ꯑꯗꯨꯗꯤ ꯅꯪꯗꯤ ꯑꯦꯛꯖꯥꯝꯒꯤꯗꯨ ꯂꯥꯏꯔꯤꯛ ꯄꯥꯏꯔꯕꯣ ꯈꯔꯁꯨ꯫
ꯄꯥꯗꯦ ꯑꯩꯗꯤ ꯇꯧꯅꯤꯡ ꯑꯩꯗꯤ ꯄꯥꯅꯤꯡꯗꯦ꯫
ꯀꯔꯤꯒꯤꯅꯣ?
ꯑꯩꯗꯤ ꯑꯁ ꯑꯩꯗꯤ ꯇꯜꯂꯦ ꯑꯩꯗꯤ ꯇꯨꯝꯅꯤꯡꯉꯦ ꯑꯗꯨꯝ ꯇꯨꯝꯅꯤꯡꯉꯦ꯫
ꯈꯤꯇꯪꯗꯣ ꯄꯔꯣ꯫ ꯄꯥꯗ꯭ꯔꯗꯤ ꯀꯗꯝꯃꯥꯏꯅ ꯑꯩꯈꯣꯏ ꯑꯦꯛꯖꯥꯝ ꯄꯥꯁ ꯇꯧꯈꯤꯅꯤ꯫
ꯍꯣꯏ ꯆꯨꯝꯃꯦꯀꯣ ꯑꯗꯣ ꯑꯩꯗꯤ ꯑꯩꯗꯤ ꯄꯥꯅꯤꯡꯗꯦꯗ ꯇꯜꯂꯦ꯫
ꯌꯝ ꯋꯥꯏꯌꯦꯀꯣ ꯑꯗꯨ ꯑꯣꯏꯔꯥꯁꯨ꯫
ꯋꯥꯏꯑꯦ ꯑꯩꯈꯣꯏꯒꯤ ꯗ꯭ꯌꯨꯇꯤꯗꯣ ꯏꯁꯇꯣꯞ ꯇꯧꯔ ꯂꯦꯞꯄꯗꯤ, ꯐꯥꯒꯗꯕꯅꯦꯀꯣ ꯑꯣꯖꯥꯅ ꯌꯥꯗꯦ꯫
ꯍꯣꯏ ꯑꯗꯨꯅꯦ꯫ ꯈꯔ ꯑꯗꯨꯗꯤ ꯆꯠꯈꯔꯗꯤ ꯑꯈꯣꯏꯗꯨ ꯈꯔ ꯏꯔꯁꯨ ꯏꯀꯣ꯫
ꯎꯝ ꯑꯗꯣ ꯑꯣꯖꯥꯅ ꯌꯥꯗꯦ ꯑꯗꯨꯝ ꯆꯠꯍꯜꯂꯦ꯫
ꯎꯝ ꯃꯥꯅꯦ ꯑꯈꯣꯏꯒꯤꯗꯨ ꯌꯥꯝ ꯂꯩꯋꯦ ꯍꯥꯏꯌꯦ꯫
ꯋꯥꯔꯦ ꯗ꯭ꯌꯨꯇꯤ ꯆꯠꯄꯗ꯫
ꯗ꯭ꯌꯨꯇꯤ ꯆꯠ ꯗ꯭ꯌꯨꯇꯤꯒꯤꯗꯨ ꯌꯥꯝ ꯂꯩꯌꯦ ꯍꯥꯏꯌꯦ ꯍꯧꯖꯤꯛꯁꯨ꯫ ꯑꯈꯣꯏꯒꯤ ꯊꯥ꯭ꯔꯇꯤ ꯀꯤꯠ ꯑꯈꯣꯏꯒꯤꯗꯨꯀꯣ ꯍꯣꯜ ꯏꯔ ꯆꯠꯄꯁꯨ ꯌꯥꯔꯣꯏ ꯍꯥꯏꯌꯦ꯫
ꯍꯌꯦꯡ ꯃꯣꯏꯅ ꯍꯌꯦꯡ ꯍꯌꯦꯡ ꯑꯦꯛꯖꯥꯝꯅꯦ ꯍꯥꯏꯕ ꯀꯥꯟꯗꯨꯗ ꯗꯇꯤ ꯏꯁ꯭ꯇꯣꯞ ꯇꯧꯒꯅꯤ ꯍꯥꯏꯌꯦ
ꯑꯣ ꯅꯠꯇ꯭ꯔꯗꯤ ꯑꯩꯈꯣꯏꯒꯤ ꯃꯃꯟꯗꯣ ꯑꯣ ꯁꯤꯅꯤꯌ꯭ꯔꯗꯣ ꯑꯗꯨꯝꯕꯅ ꯆꯠꯇꯦꯀꯣ
ꯆꯠꯇꯦ ꯃꯣꯏꯗꯤ ꯃꯣꯏꯗꯤ ꯌꯥꯝ ꯅꯨꯡꯉꯥꯏ ꯃꯣꯏꯗꯤ ꯅꯥꯏꯠꯁꯨ ꯆꯠꯇꯦꯀꯣ
ꯍꯣꯏ ꯅꯥꯏꯠꯇꯨ ꯆꯠꯄꯗꯨꯀꯣ ꯅꯨꯃꯤꯠ ꯑ ꯍꯞꯇꯥ ꯈꯛ ꯑꯃꯈꯛ ꯇꯥꯅꯦ
ꯃꯥꯅꯦ ꯑꯩꯈꯣꯏꯒꯤꯗꯤ ꯋꯥꯟ ꯍꯥꯐ ꯃꯟꯅꯦ
ꯋꯥꯟ ꯑꯟ ꯍꯥꯐ ꯃꯟꯅꯦ ꯑꯗꯨꯒ ꯗꯨ ꯈꯣꯏꯗꯤ ꯌꯥꯝꯅ ꯆꯥ ꯑꯗꯨ ꯃꯈꯣꯏꯗꯣ ꯑꯗ ꯑꯗ ꯍꯥꯐ ꯍꯥꯐꯅ ꯆꯞꯄꯦ ꯑꯩꯈꯣꯏꯗꯤ ꯂꯣꯏꯅꯃꯛ ꯂꯣꯏꯅꯃꯛꯅ ꯆꯜꯂꯦ
ꯑꯗꯨꯒ ꯑꯈꯣꯏꯗꯤ ꯑꯣꯐꯁꯨ ꯄꯤꯗꯦ
ꯑꯗꯨꯅꯦ
ꯃꯣꯏ ꯑꯇꯣꯞꯄ ꯁ꯭ꯀꯨꯜꯒꯤꯗꯤ ꯑꯣꯐꯁꯨ ꯄꯤꯌꯦ ꯑꯗꯨꯒ ꯗ꯭ꯌꯨꯇꯤꯁꯨ ꯁ꯭ꯇꯣꯞ ꯇꯧꯈ꯭ꯔꯦ ꯑꯩꯈꯣꯏꯒꯤꯗꯤ ꯇꯧꯗꯦ
ꯑꯗꯨꯅꯦ ꯑꯃꯨꯛꯀ ꯑꯄ꯭ꯔꯣꯁ ꯇꯧꯁꯤꯔꯣ ꯑꯩꯈꯣꯏꯗꯨ ꯑꯈꯣꯏ ꯕꯦꯁꯇꯨ
ꯑꯈꯣꯏ ꯄ꯭ꯔꯤꯟꯁꯤꯄꯜꯗꯣ
ꯎꯝ
ꯄ꯭ꯔꯤꯟꯁꯤꯄꯜꯅ ꯌꯥꯗꯤꯌꯦ
ꯏꯑ ꯇꯜꯂꯦꯍꯦ ꯑꯁꯨ ꯃꯁꯨ
ꯋꯥꯔꯦꯀꯣ
ꯑꯗꯨꯅꯦ ꯗꯨ ꯃꯗꯨ ꯎꯝ ꯅꯨꯡꯁꯤꯗꯦ
ꯅꯨꯡꯁꯤꯗꯦ ꯑꯩꯗꯤ ꯑꯩꯗꯤ ꯑꯩ ꯐꯨꯅꯤꯡꯉꯦ
ꯈꯨꯄꯤꯅꯣ ꯍꯣꯏ ꯃꯇꯠ ꯄꯤꯞꯄꯅꯦ
ꯃꯗꯤ ꯐꯨꯕꯥ ꯌꯥꯒꯅꯤ
ꯑꯗꯨꯅꯦ ꯐꯨꯔꯗꯤ ꯃꯗꯨ ꯑ ꯀꯣꯄꯥꯛ ꯑꯃ ꯄꯤꯔꯗꯤ ꯃꯗꯨ ꯂꯣꯏꯔꯦ
ꯌꯥꯔꯦ ꯃꯥꯗꯤ ꯃꯥꯗꯤ ꯌꯥꯝ ꯄꯤꯛꯄꯅꯤ ꯑꯗꯨꯅ ꯐꯨꯕ ꯌꯥꯒꯅꯤ
ꯑꯗꯨꯅꯦ ꯃꯥꯗꯨ ꯃꯥꯒꯤ ꯂꯦꯚꯦꯜꯗ ꯐꯝꯗꯦ
ꯈꯪꯗꯦ ꯃꯥ ꯏꯒꯣ ꯌꯥꯝ ꯋꯥꯡꯃꯜꯂꯤ
ꯑꯗꯨꯅꯦ ꯃꯤꯗꯣ ꯄꯤ ꯄꯤꯁꯨ ꯄꯤꯗ꯭ꯔꯦ ꯑꯗꯨ ꯑꯣꯏꯔꯁꯨ ꯃꯥꯒꯤ ꯑꯗꯨꯨꯗ ꯌꯥꯝꯅ ꯆꯥꯎꯋꯤꯀꯣ
ꯎꯝ ꯃꯥꯅ ꯑꯩꯈꯣꯏ ꯗ꯭ꯌꯨꯇꯤꯁꯦ ꯀꯣꯏ ꯆꯠꯇꯅꯤꯅꯤ ꯍꯥꯏ
ꯍꯣꯏ ꯑꯗꯨꯅꯦ
ꯑꯩꯗꯤ ꯇꯜꯂꯦ
ꯎ ꯑꯗꯨꯅꯦ ꯅꯪꯒꯤ ꯃꯃꯥꯒꯤ ꯌꯨꯝꯗ ꯂꯣꯏꯅꯃꯛꯅ ꯅꯗꯦꯀꯣ
ꯀꯩꯗꯧꯕꯅꯦ ꯍꯥꯏꯔꯣ